ꯇꯕ꯭ꯔꯣ ꯇꯥꯏꯌꯦ ꯇꯥꯏ
ꯎꯝ ꯀꯩꯗꯧꯔꯤꯅꯣ
ꯑꯩ ꯍꯤꯞꯄꯤꯅꯤ
ꯍ
ꯍꯥꯎꯋꯥꯏ ꯊꯣꯡꯕ ꯆꯥꯊꯔꯦ ꯀꯩꯅꯣꯍꯦ ꯀꯨꯏꯔꯦꯍꯦ ꯆꯥꯛꯊꯣꯛꯄ ꯍꯩꯅꯧꯒ ꯆꯥ ꯂꯣꯏꯔꯃꯤ ꯎꯝ ꯄꯪꯇꯨꯝ ꯇꯨꯝꯅꯤꯡꯉꯦ ꯃꯤꯠꯁꯤꯁꯨ ꯅꯪ ꯑꯁ ꯑꯩ ꯐꯤꯔꯣꯟꯒ ꯁꯨꯗꯦ ꯅꯣꯡꯒ ꯃꯪꯉꯤ
ꯅꯨꯁꯥ ꯃꯌꯥꯝ ꯊꯣꯛꯑꯝꯃꯕꯅꯤ ꯍꯧꯖꯤꯛ ꯈꯣꯏꯗꯤ ꯑꯉꯥꯡ ꯃꯔꯝ ꯃꯣꯛ ꯄ ꯂꯩꯕꯅꯤꯅ ꯒ꯭ꯌꯥꯁ ꯐꯗꯤꯒ ꯂꯣꯏ ꯁꯨꯗꯣꯛꯑꯝꯃꯦ
ꯐꯔꯦꯅꯦ ꯍꯣꯔꯦꯟ ꯅꯨꯡꯗꯥꯡꯗꯤ ꯌꯦꯟ ꯊꯣꯡ ꯆꯥꯒꯦ ꯍꯥꯏꯌꯨꯗꯅ
ꯐꯥꯁ ꯕꯦꯝꯃ ꯃꯃꯥꯡ ꯍꯞꯇꯥꯒꯤꯐꯧ ꯁꯣꯠꯂꯤ ꯍꯟꯗꯛ ꯍꯞꯇꯥꯒꯤ ꯈꯪꯗꯦ
ꯃꯥꯁꯨ ꯌꯥꯝꯅ ꯂꯥꯏꯔꯔꯕ ꯖꯥꯠꯂꯥ ꯌꯦꯟ ꯀꯤꯖꯤ ꯑꯝꯕꯧ ꯂꯩꯕ ꯉꯝꯖꯗ꯭ꯔꯕ ꯅꯣꯏ ꯌꯦꯟ ꯀꯦꯖꯤ ꯃꯌꯥ ꯊꯣꯡꯉꯦ ꯅꯣꯏ ꯄꯨꯂꯞ ꯆꯥꯕꯒꯤ ꯑꯅꯤ ꯊꯣꯡꯕ꯭ꯔꯥ ꯑꯦꯟ ꯀꯦꯖꯤ ꯑꯅꯤ ꯊꯣꯡꯕ꯭ꯔꯥ
ꯁꯤꯒꯤꯔꯥ ꯑꯈꯣꯏ ꯑꯅꯤ ꯃꯇꯦꯛ ꯂꯩꯕꯁꯤꯒꯤꯔꯣ
ꯑꯥ
ꯑꯩꯈꯣꯏꯁꯤ ꯑꯩꯈ‌ꯣꯏ ꯃꯉꯥ ꯇꯔꯨꯛ ꯂꯩꯕꯁꯤꯒꯤꯔꯕ ꯑꯃ ꯑꯃ ꯑꯃ ꯀꯥꯏꯗꯩ ꯑꯅꯤꯅꯣ ꯑꯃ ꯃꯌꯥꯝ ꯂꯩꯕꯗ ꯑꯍꯨꯝ ꯑꯍꯨꯝ ꯇꯪꯈꯥꯏ
ꯑ ꯑꯃꯗꯪ ꯑꯣ ꯑꯃꯗꯨꯅ ꯑꯗꯨꯝ ꯀꯣꯟꯅꯕ꯭ꯔꯕ ꯅꯣꯏ
ꯀꯣꯟꯅ ꯀꯣꯟꯅꯗꯕ ꯆꯥ ꯇꯥꯔꯦ ꯁꯣꯝ ꯅꯥꯀꯟꯒꯤ ꯃꯍꯩ ꯇꯝ ꯂꯩꯕꯗꯨꯁꯨ ꯌꯥꯎ
ꯍꯣꯏꯅꯦ ꯍꯣꯏꯅꯦ ꯊ‌ꯣꯡꯗ‌ꯣꯔ‌ꯦ
ꯍꯥꯏꯔꯨꯔꯒ ꯃꯃꯥꯡꯗ ꯑꯉꯥꯡꯒꯩꯗ ꯑꯁ ꯁꯟꯗꯦ ꯅꯨꯃꯤꯠꯇ ꯌꯦꯟ ꯊ‌ꯣꯡꯍꯟꯅꯤ ꯃꯥꯏ ꯆꯥꯛ ꯍꯥꯞꯄꯝꯃ‌ꯣꯏꯌꯦ ꯑꯗꯨꯒ ꯃꯃꯥꯡꯗꯅ ꯑꯃꯨꯛ ꯀꯩ ꯍꯥꯏ ꯁꯤꯒꯤ ꯁ꯭ꯀꯨꯜꯁꯤꯗ ꯊꯣꯡꯕ ꯁꯟꯗꯦ ꯑꯝꯇ ꯃꯥ ꯆꯥꯛ ꯆꯥꯗ꯭ꯔꯤꯌ‌ꯦ ꯑꯩ ꯏꯃꯥꯡ ꯃꯛꯇꯗ ꯐꯪꯝꯗꯅ ꯆꯥꯛ ꯆꯥꯈ꯭ꯔꯕ ꯃꯥꯅ
ꯅꯆꯤꯟꯖ‌ꯦ ꯑꯣꯈꯥꯛ ꯊꯤꯗꯀꯣꯅ ꯍꯥꯏ ꯌꯥꯗ꯭ꯔꯣ ꯍꯥꯏꯌꯣ
ꯑꯩꯅ ꯑꯃꯨꯛ ꯁ‌ꯦꯐꯀ ꯑꯩ ꯑꯉꯥꯡꯒꯩꯗ ꯃꯊꯪꯁ‌ꯦ ꯃꯊꯪꯙ ꯆꯥꯛ ꯍꯥꯞꯄ‌ꯣ ꯍꯥꯏꯔꯤꯗꯤ ꯏꯁꯥꯕꯨ ꯃꯊꯪꯒ ꯆꯥꯛ ꯍꯥꯞꯄꯨ ꯍꯥꯏꯔꯗꯤ ꯁꯤꯗ ꯆꯥꯗꯦ ꯍꯥꯏꯗꯥꯏꯅꯦ ꯍꯥꯏꯌꯨ ꯍꯥꯏꯕ ꯑꯩꯅ
ꯑꯥ ꯑ ꯃꯥꯒꯤ ꯏꯟꯁꯇꯥꯒ꯭ꯔꯥꯝ ꯏꯁꯇꯣꯔꯤ ꯌꯦꯡꯍꯧꯕ꯭ꯔꯣ ꯉꯔꯥꯡ ꯉꯍꯥꯟ ꯊꯝꯈꯤꯕꯒꯤ ꯑꯃ
ꯏ ꯐꯖꯔ‌ꯦ ꯍꯥ
ꯃꯥꯏ ꯀꯣꯏ ꯆꯠꯄꯩꯗꯣ ꯃꯥꯒꯤ ꯏꯟꯁꯇꯥꯒ꯭ꯔꯥꯝꯒꯤ ꯏꯁꯇꯣꯔꯤ ꯌꯦꯡꯉꯧꯕ꯭ꯔꯥ ꯍꯥꯏꯕ ꯑꯩ ꯅꯍꯥꯟ ꯃꯊꯪ ꯃꯊꯪ ꯆꯪꯕꯗ ꯃꯥꯏ ꯊꯣꯛꯂꯛꯑꯦ ꯑꯗꯨꯒ ꯑꯁꯤꯒꯤ
ꯏꯟꯁꯇꯥ ꯍꯥꯏꯗ‌ꯣ
ꯑ‌ꯧ ꯈ‌ꯣꯔꯤ ꯑꯥꯔꯀꯦꯠꯀꯤꯗꯣ ꯑꯗꯩꯗ ꯃꯣꯏꯒꯤ ꯃꯆꯥꯅꯨꯄꯥꯗꯨꯒ ꯇꯧꯔꯒ ꯁꯥꯟꯅ ꯁꯥꯟꯅꯔꯦ ꯃꯥꯏ ꯅꯨꯄꯤꯗꯨꯒ ꯃꯣꯏ ꯃꯆꯥꯅꯨꯄꯥꯗ‌ꯣ ꯃꯌꯥꯝꯕꯩ ꯃꯆꯥꯗ‌ꯣ
ꯑ ꯑ ꯑ
ꯑꯗꯨꯗꯨꯒ ꯃꯥꯏ ꯅꯨꯄꯤꯗꯨꯒ ꯃꯣꯏ ꯁꯥꯟꯅꯔꯤ ꯐꯟ ꯐꯟ ꯆ‌ꯣꯡꯉꯒ ꯍꯥꯞꯄꯦꯟꯠ ꯑꯃ ꯁꯦꯠꯂꯒ
ꯐꯔ‌ꯦ ꯐꯔ‌ꯦ
ꯊꯅ‌ꯣꯖ ꯑꯁ ꯇꯨꯝ ꯄꯪꯇꯨꯝꯗ ꯇꯨꯝꯅꯤꯡꯉ‌ꯦ ꯍꯧꯖꯤꯛꯁꯦ ꯃꯥꯥꯏ ꯈꯪꯉꯅꯤ
ꯑꯩꯈ‌ꯣꯏ ꯌꯥꯎꯕ꯭ꯔ‌ꯣ
ꯈꯪꯗ‌ꯦꯉꯣ ꯉꯁꯥꯏ ꯄꯨꯡ ꯇꯔꯦꯠ ꯃꯈꯥꯏ ꯍꯥ
ꯍꯌꯦꯡ ꯊꯦꯡꯕꯗꯅꯦ ꯒꯦꯠ ꯍꯥꯡꯉ‌ꯣꯀ‌ꯣ ꯍꯥꯏꯔꯛꯀꯅꯨꯀꯣ ꯒꯦꯠ ꯍꯦꯛꯇ ꯂꯣꯟꯖꯤꯟꯒꯗꯕꯅꯦ ꯑꯩꯅ ꯑꯣꯏꯅ
ꯑꯦꯑꯦ ꯍꯜꯂꯒ‌ꯦ ꯑꯗꯨꯗꯤ ꯍꯥꯏꯔ ꯍꯟꯒ꯭ꯔ ꯂ‌ꯣꯏꯔ‌ꯦ
ꯑꯗꯨꯗꯤ ꯍꯜꯂ‌ꯦꯀ‌ꯣꯅ ꯑꯗꯨꯗꯤ ꯍꯜꯂ‌ꯦꯅ‌ꯦ ꯐꯨꯒꯠ ꯍꯟꯖꯟꯂ‌ꯦ ꯐꯨꯒꯠꯍꯧꯔ‌ꯣꯅ ꯑꯗꯨꯗꯤ ꯍꯜꯂꯒ‌ꯦꯀꯣ ꯍꯥꯏꯔꯝꯃ ꯆꯈꯤꯗ‌ꯣꯏꯅꯦ
ꯑꯦ
ꯅꯩꯅꯤ ꯗꯨꯃꯥꯏ ꯇꯧꯔꯗꯤ
ꯑꯩ ꯄ꯭ꯔꯤꯟꯁꯤꯄꯜꯗ ꯍ‌ꯦꯛꯇ ꯐꯣꯟ ꯇꯧꯍꯜꯂꯛꯀꯗꯕꯅꯤ
ꯎ ꯐꯥꯔꯥ ꯁꯥꯔ‌ꯦ ꯑꯩ ꯇꯣꯛꯑꯒꯦ ꯑꯗꯨꯗꯤ ꯍꯥꯏꯔ ꯂ‌ꯣꯏꯔ‌ꯦꯗꯅ
ꯑꯗ‌ꯣ ꯀꯥꯏ ꯐꯔꯦ ꯁꯥꯔꯗꯣ ꯁꯥꯔ ꯌꯥꯝ ꯅꯨꯡꯉꯥꯏꯔꯦ ꯑꯩ ꯇꯣꯛꯆꯔꯒꯦ ꯀꯥꯏ ꯏꯁ
ꯂꯥꯛꯑꯔꯣꯏ ꯂꯥꯛꯑꯔꯣꯏ ꯀꯥꯏ
ꯂꯥꯛꯑꯔꯣꯏ ꯂꯥꯛꯑꯔ‌ꯣꯏ ꯅ‌ꯣꯏ ꯗꯨꯃꯥꯏꯗꯨꯝ ꯇꯧꯔꯗꯤ ꯇꯣꯛꯑꯦ ꯆꯠꯂ‌ꯦ ꯍꯥꯏꯍꯝꯂ‌ꯦ ꯀꯩꯅ‌ꯣ ꯁꯨꯡ ꯂꯥꯛ ꯂꯥꯛꯑꯔꯣꯏꯅ
ꯑꯩꯌꯣ ꯈ꯭ꯋꯥꯡꯒꯅꯥꯏꯗ ꯇꯧ ꯁꯍꯥꯏꯁꯦ ꯑꯍꯟ ꯑꯣꯏꯁꯜꯂꯛꯄ ꯑꯩꯖꯦ
ꯎꯝ ꯂꯥꯛꯑꯅꯤ
ꯍꯜ ꯂꯣꯏꯁꯤꯜꯂꯛꯄꯁꯦ ꯂꯣꯠꯇꯅꯒ ꯂꯩꯌꯥꯄꯣꯇꯦꯍꯦ
ꯌꯥꯗꯦ ꯌꯥꯗꯦ ꯎꯝ ꯆꯍꯤ ꯀꯨꯟꯊ꯭ꯔꯥ ꯁꯨꯗ꯭ꯔꯤꯕ ꯅꯪ ꯑꯍꯟ ꯑꯣꯏꯔꯕꯅꯦꯕ ꯅꯤꯐꯨ ꯌꯥꯡꯈꯩꯒ ꯁꯨꯔꯁꯤ ꯅꯩꯗꯣꯔꯤꯅꯦꯍ
ꯅꯩꯅꯤ ꯑꯉꯥꯡ ꯒꯝꯅꯦꯅ ꯊꯥꯔꯣꯏꯗ ꯈꯣꯟꯖꯩ ꯉꯥꯛꯇꯥ
ꯁꯤꯗꯨꯏꯅꯦ ꯑꯗꯨ ꯄꯨꯔꯧꯅ ꯍꯦ ꯂꯦꯡꯉꯝꯗ꯭ꯔꯦ ꯑꯗꯨ ꯄꯨꯔꯧ ꯍꯦ
ꯌꯥꯗ꯭ꯔꯦ ꯌꯥꯗ꯭ꯔꯦ ꯌꯦ ꯌꯦ ꯀꯥꯏꯅ
ꯎꯝ ꯌꯥꯗ꯭ꯔꯦ ꯌꯥꯗ꯭ꯔꯦꯅ ꯇꯧꯗꯅ ꯏꯔꯣꯝꯕ
ꯑꯝ
ꯏꯔꯣꯝꯕꯅ ꯐꯔꯦ
ꯏꯔꯣꯝꯕꯅ ꯃꯍꯥꯎꯔ ꯂꯩ ꯒꯥꯏ ꯍꯥꯏꯌꯨꯅꯦ
ꯃꯜꯂꯤ ꯏꯔꯣꯝꯕꯅ ꯃꯍꯥꯎꯋꯦ ꯈꯪꯉꯦ ꯐꯣꯟꯁꯦ ꯈꯪꯉꯟ ꯉꯥꯟꯈꯠꯂꯛꯄꯗ
ꯀꯣꯛ ꯀꯁꯦ ꯈꯪꯉꯥꯎ ꯈꯪꯉꯥꯎ ꯉꯥꯎꯋꯤ
ꯃꯣꯏꯒꯤ ꯚꯥꯏꯔꯦꯜꯖꯦ ꯂꯣꯏꯗ꯭ꯔꯤꯕ ꯈꯪꯗꯦ ꯍꯧꯖꯤꯛꯀꯥꯟ ꯁꯤꯗꯅꯍꯧꯔꯤ
ꯑꯩꯗꯤ ꯌꯦꯡꯉꯨꯗ꯭ꯔꯦꯀꯣ ꯆꯪꯉꯒ ꯑꯩꯗꯤ ꯍꯧꯖꯤꯛ ꯃꯤꯒꯤ ꯁ꯭ꯇꯦꯇꯁ ꯌꯦꯡꯕꯐꯧ ꯁꯪꯗꯦꯀꯣ ꯑꯩ
ꯎꯝ ꯁꯣꯀꯥ ꯍꯥꯟꯅ ꯍꯣꯠꯅꯕꯗꯨꯗ
ꯑꯃꯨꯛꯃꯨꯛ ꯆꯪꯉꯒ ꯔꯥꯎꯟ ꯑꯃ ꯖꯠ ꯖꯠ ꯌꯦꯡꯊꯣꯛꯃꯑꯃꯒ ꯆꯠ ꯂꯣꯏꯁꯟꯕ
ꯎꯝ ꯅꯣꯡꯃꯒꯤ ꯆꯪꯗꯅꯕ ꯇꯥꯏꯞꯇ
ꯎꯝ ꯑꯗꯨꯗ ꯀꯣꯟꯅ ꯊꯥꯒꯠꯍꯧꯕꯒꯩ ꯎꯄꯥꯏ ꯂꯩꯇꯦ ꯌꯦꯡꯗ꯭ꯔꯦ ꯁꯪꯕ ꯃꯊꯪꯗ ꯑꯃꯨꯛ ꯄꯨꯂꯞ ꯌꯦꯡꯉꯁꯤ ꯀꯛ ꯀꯩꯅ ꯀꯛꯆꯔꯦ
ꯎꯝ ꯐꯣꯇꯣꯒ ꯌꯥꯝ ꯃꯩ ꯊꯥꯎꯕꯅꯦ ꯃꯣꯏ ꯂꯨꯍꯣꯡꯕꯒꯤ ꯐꯣꯇꯣꯒꯗꯣ ꯅꯨꯄꯤꯗꯨꯅꯦ
ꯆꯥꯛꯑꯝ ꯅꯤꯡꯉꯣꯝꯃꯤ
ꯑꯗꯨꯅꯤ ꯍꯥꯏꯁꯦ ꯄꯦꯟꯅꯥ ꯆꯥꯛꯆꯔꯁꯅꯨ ꯃꯣꯏꯖꯨ ꯃꯩꯖꯦ ꯅꯨꯡꯖꯦ ꯑꯗꯨꯗꯨ ꯇꯧꯗꯅ ꯇꯧꯍꯧꯕꯅꯦ ꯀꯥꯏ ꯀꯅꯥꯅꯕꯨ ꯅꯨꯡꯉꯥꯏꯗꯣ ꯑꯗꯨꯃꯥꯏ ꯅꯨꯄꯥ ꯂꯩꯇꯖꯥꯠꯂ ꯈꯪꯗꯦ ꯃꯌꯨꯝꯗꯨꯗ
ꯂꯣꯠꯈ꯭ꯔꯕ ꯖꯥꯠꯂꯣ
ꯈꯪꯗꯦ ꯑꯗꯨꯅꯦ ꯍꯥꯏꯁꯦ ꯅꯥꯠꯇ꯭ꯔ ꯄꯨꯂꯞ ꯆꯠꯈ꯭ꯔꯕ ꯈꯪꯗꯦ ꯑꯅꯤꯃꯛ ꯍꯧꯅꯔꯒ
ꯑ ꯈꯨꯁꯝꯅꯔꯒꯅ
ꯑꯧ ꯅꯨꯄꯤꯗꯨ ꯃꯄꯥꯥꯝꯗ ꯂꯩꯕꯗꯤ ꯃꯥꯟꯗꯦꯕ
ꯑꯥ
ꯑꯗꯨ ꯃꯣꯏ ꯃꯌꯨꯝ ꯂꯩꯕ ꯃꯥꯜꯂꯦꯕ ꯑꯗꯨ ꯄꯨ ꯄꯨꯊꯣꯛꯑꯒ ꯃꯩ ꯊꯥꯗꯣꯛꯍꯧꯔꯤꯗꯣ
ꯅꯦꯜꯄꯨꯂꯤꯁ ꯁꯤꯁꯨꯅꯦ ꯀꯨꯏꯅ ꯆꯠꯅꯕ ꯈꯔ ꯊꯥꯅ ꯁꯪꯉ ꯄꯣꯠ ꯄꯥꯏꯔꯒꯗꯤ ꯄꯨꯂꯞ ꯄꯨꯂꯞ ꯀꯦꯜꯂꯦ
ꯑꯧ ꯀꯦꯟꯕꯅꯦ ꯑꯩ ꯅꯦꯜꯄꯨꯂꯤꯁ ꯑꯝꯇ ꯂꯩꯇ꯭ꯔꯦ ꯍꯧꯖꯤꯛ ꯁꯪꯅꯤꯡꯉꯥꯏ ꯂꯩꯗ ꯌꯥꯔꯣꯏ
ꯎ ꯑꯩꯗꯤ ꯈꯣꯡ ꯇꯪꯅꯤꯗ ꯈꯨꯠꯇꯤ ꯈꯨꯖꯤꯟ ꯌꯥꯎꯗꯦ ꯈꯣꯡꯒꯤꯗꯤ ꯌꯨꯝꯗꯩꯩ ꯑꯃꯨꯛ ꯑꯃꯨꯛ ꯁꯪꯉꯛꯄꯗꯨꯅ ꯃꯐꯝ ꯈꯪꯗꯩ ꯆꯠꯂꯦꯕ
ꯑꯥꯎ ꯈꯣꯡꯁꯨ ꯁꯪꯗ꯭ꯔꯦ ꯈꯨꯠꯁꯨ ꯁꯪꯗ꯭ꯔꯦ ꯑꯃꯇ ꯍꯧꯖꯤꯛ
ꯑꯩꯗꯤ ꯈꯣꯡꯗꯤ ꯁꯪꯉꯦ ꯈꯣꯠꯄꯨꯗꯤ ꯌꯥꯎꯗꯦ ꯈꯨꯖꯤꯟ ꯑꯩꯈꯣꯏꯗꯨ ꯅꯦꯜ ꯀꯂꯔ ꯂꯩꯍꯧꯗꯦ ꯑꯅꯤꯔ ꯀꯩꯅꯣ ꯑꯍꯨꯝꯂ ꯑꯅꯤꯔꯇꯪ ꯂꯩꯍꯧꯋꯦ
ꯑꯁ ꯀꯥꯏꯅꯅ ꯃꯔꯣꯟ ꯑꯃ ꯃꯦꯟ ꯐꯤꯠ ꯌꯦꯡꯉꯨꯖꯤꯁꯤꯅꯦꯕꯨ ꯀꯣꯛꯀ ꯉꯥꯎꯏ
ꯍꯤꯏꯔꯝꯗꯧ ꯃꯤꯗꯨ ꯑꯩ ꯈꯪꯉꯦ
ꯃꯥꯟꯅꯤ ꯀꯅꯥ ꯑꯣꯏꯅꯤ ꯑ ꯇꯥꯡ ꯅꯤꯄꯥꯟ ꯇꯥꯡ ꯅꯤꯄꯥꯟꯗ ꯇꯧꯗꯣꯏꯅꯦ ꯇꯥꯡ ꯅꯤꯄꯥꯟꯗ ꯑꯍꯤꯡ ꯂꯦꯛꯛꯑꯁꯤ ꯑꯗꯨꯒ ꯁ꯭ꯀꯨꯜꯒꯤ ꯗ꯭ꯔꯦꯁꯇꯨ ꯄꯨꯒ꯭ꯔꯥꯁꯦꯌꯦ ꯃꯥ ꯍꯥꯏꯅꯤꯀꯣ
ꯑꯣ ꯃꯥꯄꯜꯗ ꯁ꯭ꯀꯨꯜ ꯅꯪꯅꯕ ꯁꯣꯝꯗ ꯑꯣꯏꯅ ꯍꯥꯏꯊꯔꯛꯑꯁꯤ ꯁꯤꯔ
ꯑꯧ ꯍꯣꯏ ꯄꯨꯡ ꯇꯔꯦꯠ ꯅꯪꯅꯕ ꯁ꯭ꯀꯨꯜꯗ ꯑꯗꯨꯝ ꯍꯥꯏꯊꯔꯛꯑꯁꯦꯌꯦ
ꯑꯥ
ꯃꯥꯥ ꯍꯥꯏꯅꯤ ꯑꯩꯅ ꯑꯩꯗꯤ ꯁꯨꯛꯉꯝ ꯉꯝꯃꯣꯏ ꯑꯗꯨꯏ ꯊꯕꯛꯇꯨꯃ ꯀꯩꯗꯧꯗꯣꯏꯅꯣ ꯃꯤꯅ ꯁꯣꯊꯣꯛꯑ ꯑꯩꯅ ꯌꯦꯡꯉ ꯂꯩꯔ ꯅꯗꯤ ꯅꯨꯡꯉꯥꯏꯕ ꯑꯗꯨꯗ ꯑꯁ ꯉꯥꯡꯉꯤ ꯅꯪꯗꯤ ꯍꯜꯄꯨꯔꯦ ꯑꯗꯨ ꯇꯧꯔꯦ ꯑꯗꯥ ꯇꯧꯔꯦ ꯅꯪꯗꯤ ꯑꯗꯨꯝꯕꯩ ꯑꯗꯨꯅꯦ ꯅꯪꯗꯤ ꯑꯗꯨꯝꯝꯕ ꯌꯥꯎꯕꯗꯅ ꯍꯜꯅꯨꯔꯦ ꯑꯗꯨꯝ ꯌꯥꯎꯃꯟꯗꯗꯅ ꯇꯧꯗꯅ ꯉꯥꯡ ꯇꯨꯏꯁꯟꯒꯗꯣ ꯃꯥ ꯁꯦꯝꯗꯣꯛꯄꯤꯔꯤꯅꯤꯀꯣ ꯑꯁ ꯑꯥ ꯌꯨꯝꯒꯤ ꯑꯊꯦꯡꯕ ꯨꯌꯨꯝꯒꯤ ꯑꯊꯦꯡꯕꯗꯨ ꯇꯧꯕꯗꯣ ꯑꯥ ꯄꯨꯂꯞ ꯄꯨꯟꯁꯤꯜꯂꯝꯃꯣ ꯑꯗꯨꯒ ꯄꯨꯡ ꯏꯕꯥꯅꯤ ꯄꯨꯡ ꯃꯉꯥ ꯇꯔꯨꯛ ꯑꯗꯨꯋꯥꯏꯗ ꯆꯠꯈ꯭ꯔꯁꯤ ꯏꯃꯥꯏ ꯄꯦꯝ ꯂꯣꯏꯔꯦ ꯋꯥꯔꯤ ꯃꯃꯥ ꯂꯣꯏ ꯁꯤꯟꯗꯣꯛꯄ ꯂꯣꯏꯈ꯭ꯔꯦ ꯑꯩ ꯊꯕꯛꯀꯩ
ꯃꯥꯅ ꯁꯤꯟꯒ ꯀꯥꯟꯗꯅꯦ ꯁꯤꯟꯗꯣꯛ ꯈꯪꯗ꯭ꯔ ꯃꯉꯣꯟ ꯃꯥꯃꯥ ꯃꯥꯏ ꯁꯤꯟꯖꯔꯛꯑꯅꯤ
ꯑꯗ ꯑꯩꯅ ꯑꯩ ꯃꯊꯥ ꯁꯥꯔꯦꯅꯦꯅ ꯑꯩꯗꯤꯕ ꯃꯥ ꯀꯥ ꯇꯣꯉꯥꯟ ꯄꯤꯕ ꯌꯥꯝ ꯀꯟꯅ ꯍꯥꯏꯔꯤꯌꯦ ꯍꯧꯖꯤꯛꯁꯦ ꯑꯝꯇ ꯍꯥꯏꯁꯤꯀꯣ ꯃꯟꯗꯦꯗ ꯑꯝꯇ ꯍꯥꯏꯁꯤꯀꯣꯅ
ꯅꯨꯡꯉꯥꯏꯔꯝꯃꯔꯣꯏ ꯑꯗꯨꯅꯅꯦ
ꯎꯝ ꯍꯌꯦꯡ ꯑꯃꯗꯣ ꯂꯥꯛꯑꯦ ꯈꯜꯂꯣ ꯃꯥꯗꯤ ꯃꯁꯛ ꯈꯪꯅꯅꯕꯈꯨꯗꯝ ꯅꯇꯝꯅꯤꯅ ꯏꯀꯣꯏꯅꯗꯣꯏꯅꯦꯕ
ꯀꯣꯏꯅꯗꯣꯏꯅꯤ ꯀꯣꯏꯅꯗꯣꯏꯅꯤ ꯑꯃ ꯀꯩꯗ ꯗꯨꯒ
ꯑꯥ ꯑꯗꯨꯅ ꯍꯥꯏꯁꯦ ꯑꯃꯗꯨꯁꯨ ꯍꯥꯏꯅꯔꯣꯏ ꯑꯃꯅꯁꯨ ꯍꯥꯏꯅꯔꯣꯏꯗꯣꯏꯅꯦ ꯑꯗꯨꯅ ꯃꯥꯅꯦ ꯃꯥꯅꯦ ꯑꯗꯨꯒ ꯍꯩꯅꯔꯣꯏꯗꯨꯅ ꯃꯥ ꯇꯣꯉꯥꯟ ꯇꯣꯉꯥꯟꯕꯗ ꯂꯩ ꯀꯩꯅꯣ ꯇꯧꯅꯤꯡꯕ ꯄꯥꯝꯃꯦꯅ ꯍꯥꯏ ꯍꯥꯏꯌꯦꯕ ꯑꯗꯨ ꯃꯣꯏ ꯃꯥꯟꯂꯝꯕ ꯁꯤ ꯂꯣꯏꯔꯤꯉꯥꯏꯗꯕꯨꯗꯤ ꯀꯩꯁꯨ ꯈꯟꯅꯗꯦ
ꯐꯠꯇꯕ ꯑꯉꯥꯡꯗꯤ ꯅꯠꯇ꯭ꯔꯒꯅꯦ
ꯎꯝ
ꯑꯗꯨꯃꯥꯏꯅ ꯇꯧꯕ ꯍꯥꯏꯇꯥꯔꯦ ꯁꯨꯝ ꯇꯤꯟꯅꯒ꯭ꯔꯒꯗꯤ ꯑꯃꯨꯛ ꯅꯨꯡꯉꯥꯏꯗꯣꯏꯕ
ꯎꯝ ꯅꯨꯡꯉꯥꯏꯗꯣꯏꯕ ꯑꯗꯨꯁꯨ ꯇꯤꯟꯅꯒꯦ ꯇꯤꯟꯅꯔꯣꯏꯔ ꯀ꯭ꯂꯥꯁꯇꯨꯕꯨ ꯇꯣꯉꯥꯟꯅ ꯇꯝꯕꯤꯔꯗꯤ ꯐꯩꯗ ꯅꯨꯡꯉꯥꯏꯖꯔꯅꯤ
ꯑꯗꯨꯒꯤꯕꯨꯗꯤ ꯃꯟꯗꯦꯗ ꯈꯥꯏꯗꯣꯛꯄ ꯌꯥꯅꯤꯅꯦ ꯑꯔꯥꯏꯕ ꯊꯕꯛꯅꯤꯅꯦ ꯃꯥꯒꯤ ꯀꯥꯗꯣ ꯍꯥꯡ ꯑꯗꯣ ꯑꯁꯣꯝꯅꯥꯀꯟꯗ ꯁꯠ ꯏꯟꯊꯣꯛꯈ꯭ꯔ ꯂꯣꯏꯔꯦ ꯑꯁꯣ ꯅꯥꯀꯟ ꯃꯥ ꯉꯥꯍꯥꯛꯒꯩ ꯂꯩ ꯀꯥꯗꯨꯅ ꯃꯥꯏ ꯑꯣꯏꯗꯣꯏꯅꯤ ꯃꯃꯥꯡꯉꯩꯗꯤ ꯑꯣꯏꯔꯛꯑꯕꯅꯤꯅ ꯇꯨꯗꯨꯅ ꯃꯊꯛ ꯄꯨꯈꯠꯈ꯭ꯔ ꯂꯣꯏꯔꯦ ꯑꯔꯥꯏꯕ ꯊꯕꯛꯅꯤ ꯑꯗꯨꯒꯤꯗꯤ ꯅꯪꯅ ꯉꯔꯥꯡ ꯂꯥꯏꯔꯤꯛ ꯂꯧꯊꯣꯛꯍꯜꯂꯨ ꯅ ꯍꯥꯏꯕ ꯀꯥꯡꯕꯨ ꯗꯣ ꯕꯣꯔꯥꯗ ꯍꯩꯖꯜ ꯍꯜꯂꯣ ꯍꯥꯏꯕꯗꯣ
ꯑꯥ
ꯑꯗꯨꯁꯨ ꯑꯩ ꯑꯉꯥꯡꯗ ꯁꯤꯟꯅꯗ꯭ꯔꯤ ꯃꯊꯟꯇꯒ ꯉꯥꯏꯕꯒ
ꯍꯣꯏ ꯑꯗꯨꯕꯨꯗꯤ ꯑꯗꯨꯒꯅꯦ ꯀ꯭ꯂꯥꯁ ꯇꯨꯁꯦ ꯃꯊꯛꯇ ꯄꯨꯈꯠꯄꯅ ꯐꯅꯦꯕ ꯐꯅꯤꯗꯤ ꯃꯣꯏꯗꯤ ꯃꯤ ꯌꯥꯝꯕꯅ ꯌꯥꯝ ꯂꯥꯡꯉꯤꯗꯅ ꯑꯉꯥꯡꯗꯣ ꯄꯪꯁ‌ꯣꯏꯁꯨ ꯁꯣꯏꯗꯅ ꯑꯗꯨꯗꯨꯅ ꯁꯣꯝꯅꯥꯀꯟꯒꯤ ꯑꯥ ꯍ‌ꯝ ꯅꯀꯟꯒꯤ ꯊꯪꯅꯕ ꯄꯔꯦꯡꯗ ꯂꯩꯕꯗꯣ ꯑꯗꯨꯒ ꯌꯦꯡꯃꯤꯟꯅꯕ ꯅꯨꯡꯉꯥꯏꯗꯣꯏꯕ
ꯑꯗꯨꯅꯗꯤ ꯐꯕ ꯑꯗꯨꯅ ꯐꯗꯣꯏꯅꯦꯕ ꯐꯕꯩꯗꯤ
ꯑ‌ꯥ ꯃꯥꯥꯏꯀꯥ ꯍꯥꯀꯠ ꯆꯩꯌ‌ꯦ ꯃꯤꯠꯁ‌ꯦ
ꯑꯗꯒꯤꯗꯤ ꯋꯥꯟꯒ ꯀꯦꯖꯤꯒꯗꯤ ꯑꯉꯥꯡꯒ ꯌꯥꯝꯕ ꯅꯠꯇꯕꯒꯁꯨ ꯂꯥꯡꯉꯔꯣꯏ
ꯎꯝ
ꯑꯗꯨꯅ ꯑꯗꯨꯝ ꯃꯣꯏ ꯇꯥꯛꯄ ꯅꯨꯡꯉꯥꯏꯖꯔꯅꯦꯕ ꯃꯥꯅ ꯑꯗꯨ ꯇꯥꯛꯆꯕ ꯑꯗꯨꯝ ꯃꯣꯏꯉꯩ
ꯑꯗꯨꯅꯗꯤ ꯋꯥꯏꯁꯪꯉꯗ‌ꯣꯏ
ꯎꯝ
ꯏꯍ‌ꯦ
ꯅꯪ ꯇꯨꯝꯃꯗ‌ꯣꯏ ꯅꯠꯇ꯭ꯔꯣ ꯁꯤ ꯂ‌ꯣꯏꯔꯒ
ꯇꯨꯝꯃꯣꯏꯍꯦ ꯐꯤꯔꯣꯟ ꯁꯨꯗꯔꯤ ꯏꯔꯨ ꯂꯨꯗꯔꯤ ꯉꯁꯤ ꯆꯠ ꯑꯉꯥꯡꯅ ꯊꯣꯡꯉꯦ ꯍꯥꯏꯗ꯭ꯔꯤꯕꯣ ꯑꯩ ꯅꯪꯉꯣꯟꯗꯖ‌‌ꯦ
ꯍꯥꯏꯗ‌ꯦ
ꯑꯁꯤ ꯆꯥꯛ ꯑꯉꯥꯡꯅ ꯊꯣꯡꯉ‌ꯦ ꯑꯩꯅ ꯊꯣꯡꯗ‌ꯦ ꯃꯥꯅ ꯉꯔꯥꯡ ꯀꯣꯛ ꯊꯥꯎ ꯇꯩꯕꯤꯒꯔꯦ
ꯎꯝ
ꯑꯩꯗꯤ ꯏꯂꯨ ꯉꯁꯥꯏ ꯂꯨꯊꯣꯛꯈ꯭ꯔꯦ ꯂꯥꯏ ꯊꯥꯎꯃꯩ ꯊꯥꯟꯗꯣꯛꯈ꯭ꯔꯦ
ꯑꯩꯈꯣꯏꯗꯤ ꯌꯨꯝ ꯃꯥꯡꯉꯝꯕ ꯑꯗꯨꯒꯤꯅꯦ ꯑꯩꯗ‌ꯣ ꯉꯁꯥꯏ ꯑꯌꯨꯛ ꯇꯧꯗ‌ꯣꯏꯅ‌ꯦ ꯑꯁ ꯏꯪꯉꯤꯗ ꯀꯩ ꯀꯥꯟꯗ ꯅꯥꯇ‌ꯣꯟ ꯐꯨꯟꯅꯝꯅꯤ ꯍꯣꯔ‌ꯦꯟ ꯉꯥꯏꯍꯥꯛ ꯂꯩꯔ ꯂꯨꯒꯦ ꯂꯨꯗꯕꯗꯒꯤ ꯑꯩꯒꯤ ꯊꯕꯛꯁꯦ ꯆꯠꯊꯕꯅꯦꯕ ꯈꯪꯕ꯭ꯔꯥ
ꯋꯥꯟ ꯑꯗ‌ꯣ ꯏꯔꯨꯖꯕ ꯂꯣꯏꯔꯗꯤ ꯊꯕꯛꯁꯦ ꯏꯍꯥꯡ ꯏꯁꯥ ꯏꯀ‌ꯣꯝ ꯀꯣꯝꯕꯅ‌ꯦ ꯏꯔꯨꯖꯗ꯭ꯔꯤꯉꯩꯒꯤ ꯊꯕꯛꯁꯦ ꯌꯥꯝ ꯂꯩꯕꯅ‌ꯦ ꯈꯪꯗ‌ꯦ
ꯍ‌ꯣ ꯍ‌ꯣꯏ ꯊꯝꯃꯒ‌ꯦ
ꯑꯥꯎ ꯊꯝꯃꯣ ꯊꯝꯃ‌ꯣ